ꯍꯥꯎ ꯇꯔꯔꯕꯣꯃ
ꯌꯥꯔꯦ ꯑꯩꯕꯦꯝ ꯑꯁ ꯄꯣꯊꯥ ꯁꯥꯕ ꯊꯕꯛ ꯌꯦꯣꯒꯤꯗꯕꯛꯁꯦ
ꯑꯗꯨꯅꯦ ꯀꯣꯛ ꯀꯣꯛ ꯌꯥꯍꯥꯟꯗꯦ ꯍꯥꯏꯔ ꯋꯥꯆꯜꯍꯜꯂꯦ
ꯑꯩꯈꯣꯏ ꯕꯥ ꯗꯣ ꯐꯣꯟ ꯋꯥꯔꯤ ꯁꯥꯟꯅꯔꯝꯕꯅꯤ ꯑꯗꯩꯗꯤꯅꯦ
ꯍꯧꯖꯤꯛ ꯀꯣꯛꯁꯤꯗ ꯁꯤ ꯈꯛꯇꯅꯤ ꯆꯪꯉꯤꯁꯦ
ꯇꯩ ꯀꯦꯝꯇ ꯆꯪꯕ ꯅꯠꯇꯦ ꯂꯥꯢꯔꯤꯛ ꯂꯥꯢꯁꯨ ꯍꯦꯟꯅꯗꯅ ꯀꯦꯝꯇ ꯆꯪꯗꯦ ꯍꯧꯖꯤꯛ ꯇꯧꯍꯧꯕ
ꯏꯟꯁꯥꯡ ꯊꯣꯡꯉꯦ ꯂꯣꯏꯗꯧꯔꯦ ꯕꯣꯔꯥ ꯍꯧꯒꯦ ꯇꯧꯔꯦ
ꯌꯥꯝ ꯊꯨꯗ꯭ꯔꯣ
ꯑꯩ ꯑꯦꯟꯖꯥꯡ ꯀꯩꯅꯣꯗꯅꯤ ꯀꯨꯀꯔꯗ ꯀꯩꯅꯣ ꯐꯨꯠ ꯉꯥꯟꯈ꯭ꯔꯦ ꯑꯂꯨꯗꯤ ꯁꯤꯗ ꯌꯦꯟꯗꯦꯝꯗꯨ ꯈꯛꯇ ꯐꯨꯠꯄꯅꯤ
ꯑ ꯌꯦꯟꯗꯦꯝ ꯃꯔꯨꯁꯤ ꯃꯨꯟꯂꯨ ꯌꯥꯗꯥꯗꯅ ꯀꯨꯀꯔꯗ ꯑꯃꯨꯛ ꯆꯥꯛ ꯊꯤꯗꯣꯛꯑꯒ ꯀꯥꯝꯊꯣꯛꯢꯅꯤ
ꯍꯥꯏꯌꯦ ꯏꯅꯦꯝꯗꯨ ꯅꯪꯅ ꯆꯥꯎꯅ ꯁꯣꯏꯔꯨꯔꯕ꯭ꯔꯣ
ꯀꯨꯞꯇꯤ ꯀꯨꯞꯄꯤ ꯑꯗꯨ ꯀꯨꯏꯅ ꯊꯝꯕꯒꯤ ꯑꯃ ꯏꯁꯤꯡ ꯆꯪꯕꯣꯢ ꯀꯩꯕꯣꯢ ꯇꯧꯕꯗꯣ
ꯀꯟꯈꯠꯂꯝꯃꯅꯤꯌꯦ
ꯑ ꯀꯜꯂꯕ ꯃꯁꯥꯗꯣ ꯈꯔ ꯊꯣꯠ ꯊꯣꯠ ꯂꯥꯎꯕꯤꯗꯨꯣ ꯑꯣꯏꯗ꯭ꯔꯦ
ꯑꯩꯒꯤ ꯕꯣꯔꯥ ꯍꯧꯕꯝꯁꯤꯅ ꯈꯥꯡꯗꯤꯅ ꯀꯨꯊꯔꯤꯛ ꯀꯨꯠꯄꯖꯤꯗ
ꯀꯨꯠꯄꯗꯨꯅ ꯅꯨꯡꯉꯥꯢꯇ꯭ꯔꯣ
ꯀꯨꯠꯄꯅꯗꯤ ꯊꯥꯎꯕꯨꯗꯤ ꯌꯥꯝꯗ꯭ꯔꯁꯨ ꯌꯥꯏ ꯑꯗꯨꯗ
ꯑꯥ ꯅꯨꯡꯉꯥꯏꯇꯕ ꯈꯔ ꯂꯩꯕ꯭ꯔꯥ
ꯈꯔꯁꯨ ꯂꯩ ꯅꯨꯡꯉꯥꯏꯇꯕ ꯀꯦꯃꯨ ꯌꯥꯗꯦ ꯍꯥꯏꯕ ꯁꯣꯗꯥ ꯍꯥꯞꯇ꯭ꯔꯗꯤ
ꯍꯣꯏ ꯌꯥꯗꯕꯅꯦ ꯑꯩ ꯏꯃꯥꯟꯅꯕꯤꯗꯨꯁꯨ ꯍꯥꯞ ꯁꯦꯅ ꯍꯥꯏꯕꯅꯤ ꯑꯗꯨꯏꯗꯤ ꯃꯥꯅ ꯑꯩꯈꯣꯏꯗ ꯐꯣꯟ ꯇꯧꯔꯛꯄ ꯌꯥꯅꯤꯗ ꯍꯣꯏ ꯔꯣꯖꯤꯂꯤꯗꯣ ꯢꯁ ꯉꯥꯁꯥꯢꯗꯤ ꯃꯨꯁꯂꯤꯝ ꯏꯒ ꯐꯝꯃꯤꯟꯅꯕꯅꯦꯕ ꯃꯥꯗꯣ ꯃꯁꯂꯤꯝ ꯅꯨꯄꯤ ꯃ ꯌꯥꯎꯋꯦꯕ ꯑꯩꯈꯣꯏꯗ
ꯑꯥ ꯑꯥ
ꯈꯃꯤꯟꯅꯔ ꯃꯣꯏ ꯃꯅꯝ ꯑꯃ ꯂꯩꯗꯅ
ꯑꯥꯎ
ꯑꯗꯨꯗꯨꯒ ꯃꯥꯗꯤ ꯍꯦꯛꯇ ꯃꯀꯣꯛ ꯉꯥꯎꯔꯕꯖꯏꯗꯅ ꯂꯥꯏꯕꯤ ꯂ ꯅꯖꯤ ꯇꯃꯤꯟꯅꯔꯦ ꯑꯩꯁꯅ ꯃꯥ ꯅꯪ ꯃꯅꯥꯛꯇ ꯐꯝꯕ ꯂꯥꯛꯀꯦꯅ ꯍꯥꯏꯕ ꯃꯥꯗꯤ ꯑꯩꯅ ꯂꯥꯛꯑꯣꯅ ꯐꯝꯍꯜꯂꯦ ꯀꯩꯅꯣ ꯀ꯭ꯂꯥꯁꯇꯒꯤꯅ ꯃꯥꯗꯤ ꯑ ꯑꯩꯂꯥꯒꯤꯅꯥꯒꯤ ꯄꯨꯟꯁꯤꯜꯂꯔꯨꯕꯗ ꯑꯩ ꯀꯣꯛ ꯉꯥꯎꯔꯦ ꯑꯩ ꯀꯣꯛꯁꯨ ꯆ ꯀꯩꯅꯣꯝ ꯇꯧꯋꯦ ꯍꯥꯏꯔꯦ ꯑꯩ ꯍꯅꯤꯡ ꯧꯦ ꯍꯥꯏꯒ ꯃ ꯍꯂ ꯇꯧ ꯂꯅꯤ
ꯍꯥꯏꯔꯤꯕ ꯃꯥ ꯌꯥꯝ ꯅꯨꯡꯉꯥꯏꯔꯝꯃꯔꯣꯏꯌꯦ ꯅꯨꯡꯁꯥꯒ ꯁꯥꯒꯠꯂꯛꯄ ꯐꯗꯨꯒ
ꯌꯥ ꯑ ꯃꯥ
ꯃꯗꯨꯒꯤ ꯆꯩꯅꯥꯗꯣ ꯌꯥꯝ ꯅꯨꯡꯉꯥꯏꯇꯕꯅꯤ ꯑꯣꯐ
ꯐꯥꯁꯔꯦ ꯑ ꯇꯁ
ꯑꯗꯨ ꯃꯣꯏꯗꯨꯣ ꯀꯅꯥꯒ ꯗꯤ ꯐꯝꯃꯤꯟꯅꯒꯦ ꯍꯧꯖꯤꯛꯀꯥꯟ
ꯊ ꯃꯥꯕꯨ
ꯈꯪꯗꯦ ꯑꯩꯒꯤ ꯈꯥꯡꯕ ꯌꯥꯝ ꯉꯝꯃꯣꯏ ꯃꯗꯨ
ꯇ ꯇꯗꯨꯗꯔꯗ
ꯑ ꯀꯩꯒꯤꯅꯣ ꯃꯣꯏꯒꯤ ꯑꯃꯗꯤ ꯂꯩꯌꯦ
ꯅ ꯅ ꯃꯁ ꯅꯒꯤ ꯌꯥꯗꯦ ꯑꯗꯨꯣꯃ ꯃꯁꯥꯅ
ꯃꯣꯏꯒꯤ ꯑꯃꯗꯤ ꯂꯩꯌꯦꯕ ꯍꯥꯏꯗꯤ ꯇꯣꯞ ꯇꯣꯞꯄ ꯑꯃ
ꯑꯣ ꯑꯩꯁꯤꯅꯅꯦ ꯁꯨꯃꯥꯏꯅ ꯃꯥꯗꯣ ꯉꯁꯤ ꯏꯁꯇꯦꯠꯇ ꯊꯝꯃꯛꯄ ꯏꯁꯥꯒꯤ ꯍ ꯑꯩꯅ ꯀꯅꯥꯅ ꯍꯧꯔꯛꯏꯅꯣ ꯍꯥꯏꯕ ꯀꯅꯥꯅ ꯍꯧꯔꯛꯏꯅꯣꯅ ꯍꯪꯉꯦꯕ ꯑꯩꯈꯣꯏꯗ ꯀꯔꯤꯝ ꯍꯪꯗꯦꯕ ꯀꯅꯥꯅ ꯍꯧꯔꯛꯀꯦ ꯈꯪꯗꯦ ꯀꯅꯥꯅ ꯍꯧꯔꯛ ꯈꯗꯦ ꯍꯧꯖꯤꯛꯀꯥꯟꯁ ꯌꯥꯅꯤꯅꯦꯅ ꯍꯥꯏꯕ ꯂꯩꯔꯀꯥꯟꯗ ꯄꯥꯎ ꯐꯥꯎꯅꯔꯝꯒꯅꯤꯕ ꯈꯪꯕ꯭ꯔꯥ ꯑꯩꯅ ꯑꯗꯨꯃꯥꯏꯅ ꯍꯥꯏꯔꯛꯑꯦ ꯍꯥꯏꯕꯗꯣ ꯑꯗꯩꯗ ꯌꯥꯎꯅꯤꯡꯉꯤꯔ ꯑꯩꯅ ꯌꯥꯎꯔ ꯌꯥꯎꯅꯤꯡꯗꯦ ꯈꯣꯟꯖꯦꯜꯒ ꯌꯥꯕ ꯅꯠꯇꯦꯗ ꯍꯥꯏꯕ꯭ꯔꯥ ꯑꯩ ꯅꯪ ꯑꯃ ꯄꯥꯎ ꯇꯝꯃꯨꯔꯕ꯭ꯔꯣ ꯗꯥꯏꯔꯦꯛ ꯍꯥꯏꯕ ꯇꯝꯗꯤꯗ ꯕ ꯑꯩꯣꯏ ꯄꯥꯎꯇꯥ ꯃꯔꯄ ꯃꯨꯍꯕ
ꯐꯔꯦ ꯑꯗꯨꯅ ꯑꯗꯣ ꯅꯣꯏꯗꯨꯕꯨ ꯀꯔꯤꯅꯣ ꯇꯧꯅꯩꯗꯨꯕ
ꯈꯪꯗꯦꯕꯤ ꯏꯃ ꯑ ꯑꯩꯈꯣꯏ ꯂꯩꯕ ꯀꯥꯡꯅ ꯀꯩ ꯍꯥꯏ ꯑ ꯣꯏꯅ ꯉꯝꯃꯒꯗꯤ ꯑꯗꯨꯃꯥꯏꯅ ꯉꯝ ꯇꯥꯔꯒꯗꯤ ꯄꯩꯁꯥ ꯈꯗꯣ ꯈꯥꯏꯔꯛꯑꯅꯣꯕ
ꯑꯗꯨꯗꯅꯦ
ꯂꯔꯤꯛ ꯄꯥ ꯌꯥꯗ꯭ꯔꯕꯣ ꯑꯩ ꯄꯥ ꯌꯥꯗꯦ ꯊꯪꯅ ꯊꯪꯅꯕ ꯀꯥꯁꯦ ꯌꯥꯝ ꯂꯥꯡꯉꯦ ꯍꯥꯏꯔꯛꯏꯕ ꯍꯣꯔꯩ ꯁꯁꯤꯗ ꯉꯔꯤꯛ ꯄꯥꯕ ꯌꯥꯗ꯭ꯔꯤ ꯍ ꯑꯩ ꯇꯥꯕ ꯌꯥꯁꯦ ꯍꯥꯏꯕ ꯐꯣꯜꯗꯤꯗ ꯂꯣꯏꯁꯅꯤꯦ ꯑꯗꯨꯒꯒ ꯄꯔ ꯊꯝꯅꯤꯡꯉꯦꯅꯦ ꯍꯦꯛꯇ ꯊꯝꯕ ꯌꯥꯕ ꯅꯠꯇꯦꯕ ꯀꯣꯏ ꯇꯧꯁꯦ ꯀꯃ ꯧꯕ ꯊꯄ
ꯂꯩꯔꯤꯛꯅꯨꯡꯗꯤ ꯀꯆꯥꯅꯦ ꯑꯩꯈꯣꯏꯒꯤꯁꯦ
ꯎ
ꯍꯦꯛꯇꯨꯗꯤ ꯀꯣꯟꯅ ꯃꯇꯝ ꯐꯪꯕꯗ ꯄꯥꯕ ꯌꯥꯏꯗꯅ
ꯎꯝ
ꯁꯤꯕꯤ ꯑꯔꯨꯕꯅꯦꯕ
ꯁꯥꯟꯅꯕꯗꯒꯤ ꯁꯨꯝ ꯐꯒꯦ ꯇꯧꯔꯛꯏ
ꯀꯔꯤ ꯇꯧꯔꯛꯑꯦ
ꯂꯥꯏꯔꯤꯛ ꯇꯧꯔꯝꯕꯅꯦꯕ ꯋꯥꯔꯤ ꯁꯥꯟꯅꯔꯕꯅꯤꯅ ꯄꯤꯁꯨꯝ
ꯅꯪ ꯆꯥꯛ ꯂꯣꯏꯔꯕꯣ
ꯉꯔꯦ
ꯌꯥꯝ ꯊꯨꯏꯅ ꯅꯪꯁꯨ
ꯑꯣ ꯍꯔꯒꯅꯤ
ꯑꯩꯁꯨ ꯏꯟꯖꯥꯡꯅ ꯃꯨꯜꯂꯦ ꯕꯣꯔꯥꯁꯦ ꯁꯠ ꯁꯠ ꯁꯠ ꯊꯧꯖꯤꯜꯂꯒ ꯆꯥꯛꯁꯤ ꯉꯟꯇꯥꯅ ꯆꯥꯊꯣꯛꯑꯒ ꯋꯥꯣꯈꯟ ꯈꯟꯒꯅꯤ ꯆ ꯆꯥꯕ ꯃ ꯇꯗ
ꯑꯣ
ꯑꯦꯦ ꯅꯥꯜꯂꯤ ꯁꯣꯏꯒꯕꯨꯗꯣ ꯆꯥꯛ ꯆꯥꯈꯤꯕꯅ ꯍꯥꯟꯗꯣꯏꯖꯥꯠꯂꯥ ꯕꯣꯔꯥ ꯍꯧꯔꯤ ꯍꯥꯏ ꯉꯁꯥꯏꯒꯤ ꯃꯌꯥꯝ ꯁꯣ
ꯆꯦ ꯆꯥꯅꯤꯁ ꯎꯝ ꯌꯥꯏꯣꯏ
ꯂꯍꯜ
ꯍꯧꯔꯣ ꯍꯧꯔꯣ ꯄꯣꯊꯥꯒꯅꯣꯕ ꯄꯣꯊꯥ ꯀꯩꯅꯣ ꯇꯧꯍꯧꯅꯣꯕ ꯉꯍꯥꯛꯇꯪꯗꯤ ꯉꯥꯏꯌꯣ
ꯑꯗꯤ
ꯆꯥꯅ ꯆꯥꯅ ꯉꯥꯏꯔꯒ
ꯏ ꯀꯔꯤꯅꯣ ꯍꯥꯏꯁꯤꯕꯣ
ꯇꯕꯨ ꯐꯅꯤ ꯄꯩꯁꯥ ꯏꯗꯥꯎ ꯂ ꯑꯣꯏꯔꯦ ꯃꯣꯏꯅꯤꯗꯤ ꯆꯥꯕ ꯍꯧꯒ꯭ꯔꯦ ꯆꯥꯗꯔꯤꯗ
ꯍꯥꯏꯅ ꯉꯥꯏꯍꯥꯛꯇꯪꯗꯤ ꯉꯥꯏꯔꯝꯒꯣꯗꯅ ꯅꯣꯏ ꯑꯅꯤꯌꯥ
ꯃꯇꯝ ꯃꯥꯡꯍꯟꯕ ꯌꯥꯗꯦ ꯃꯇꯝꯕꯨ ꯌꯥꯝ ꯂꯤꯛꯅ ꯍꯩꯅ ꯁꯤꯖꯤꯟꯅꯕ ꯍꯣꯠꯅꯩ
ꯑꯗꯩꯗꯤ ꯐꯨꯅꯔꯛꯀꯅꯤ ꯍꯧꯖꯤꯛ ꯑꯩꯅ ꯊꯥꯎꯁꯤ ꯇꯨꯠꯇ ꯍꯥꯞꯄꯨꯔꯦꯅꯦ ꯑꯗꯨꯅ ꯂ ꯍꯧ ꯌꯥꯗ ꯏ ꯀꯩꯅꯣꯖꯦ ꯊꯥꯎꯁꯦ ꯀꯩꯅꯣ ꯇꯨꯠꯇ ꯑꯗꯨꯝ ꯑꯣꯏꯅ ꯇꯝꯈꯤꯕꯅꯦ ꯑꯩꯉꯣꯟꯗꯒꯤ
ꯃꯣꯏ ꯇꯧꯉꯕ꯭ꯔꯥ
ꯑꯧ ꯊꯥꯎꯁꯦ ꯀꯩꯅꯣ ꯇꯧꯋꯦꯕ ꯎꯝ ꯌꯥꯝ ꯍꯥꯞꯄꯗꯤꯅꯦ ꯁꯣꯗꯥ ꯍꯥꯞꯇꯕꯒꯤꯅꯦ ꯃꯔꯦꯛꯞ ꯑꯗꯨ ꯊꯨꯝꯃꯗꯤꯅꯦ ꯄꯦꯠ ꯊꯣꯛꯑꯦꯕ ꯃꯔꯦꯛ ꯌꯥꯝ ꯊꯨꯝꯖꯤꯜꯂꯗꯤ ꯁꯣꯗꯥ ꯍꯥꯞꯇ꯭ꯔꯗꯤ ꯀꯦꯃꯨ ꯌꯥꯗꯦꯕ ꯑꯗꯨꯒꯤ ꯁꯣꯗꯥ ꯍꯥꯞꯄꯗꯨꯗꯤ ꯆꯥꯅꯤꯡꯗꯦꯗꯅ ꯊꯥꯎꯁꯨ ꯌꯥꯝ ꯆꯨꯞꯄꯦ ꯑꯗꯨ ꯍꯦꯜꯗꯤꯁꯨ ꯑꯣꯏꯔꯝꯃꯣꯏꯅꯅꯦ ꯑꯩꯅ
ꯎꯝ
ꯇꯞꯅꯕ ꯊꯕꯛꯁꯤ ꯇꯧꯔꯨꯔꯦ ꯃꯥꯅꯦ ꯃꯥꯅꯦ ꯑꯣꯔꯒꯥꯅꯤꯛ ꯂꯥꯏꯐ ꯏꯁꯇꯥꯏꯜꯅꯦ ꯍꯧꯖꯤꯛ ꯊꯥꯎꯒꯁꯦ ꯏꯃꯥ ꯂꯥꯛꯄꯗ ꯍꯪꯒꯥꯝ ꯊꯥꯎꯒ ꯑꯇꯥꯡꯕꯒꯂ ꯍꯦꯂꯦ ꯍꯧꯔꯤꯕ ꯏꯃꯥꯜ ꯏꯃꯥꯅ ꯂꯩꯔꯝꯕ ꯊꯥꯎꯁꯦ ꯂꯣꯏꯕꯒ ꯑꯃꯨꯛ ꯅꯤꯔꯁ ꯆꯥꯔꯛꯀꯅꯤ
ꯀꯥꯏ ꯇꯥꯏꯒꯔ ꯆꯔꯦ
ꯑꯩ ꯀꯔꯤ ꯊꯥꯎꯅꯣ ꯃꯥꯏꯁꯤꯕꯣ ꯐꯥꯔꯁ ꯀ꯭ꯔꯣꯞꯀ ꯍꯥꯏ
ꯐꯔꯁ ꯀ꯭ꯔꯣꯁ ꯐꯔꯁ ꯀ꯭ꯔꯣꯝ ꯃꯇꯝ ꯅ ꯃꯣꯜ
ꯑ ꯑꯗꯣ ꯑꯁꯤꯁꯦ ꯀꯩꯅꯣꯗ ꯄꯦꯛꯀꯦꯠ ꯆ ꯍꯥꯡꯕꯤꯗꯨꯅ ꯍꯣꯡꯕꯅꯦꯕ ꯑꯩꯅ ꯄꯦꯛꯀꯦꯠꯠꯇ ꯍꯥꯡꯕꯤꯗꯣ ꯂꯩꯔꯝꯗꯕ ꯑꯗꯨꯒꯤ ꯆꯥꯡꯗꯨꯗꯤ ꯂꯩꯔꯛꯑꯕ ꯑꯩꯅ ꯂꯩꯗꯧꯁꯨ ꯅꯠꯇꯕꯅꯤꯅ
ꯔ
ꯑꯥ ꯑꯇꯥꯡꯕꯁꯦ ꯍ ꯍꯦꯜ ꯂꯧꯕ ꯏꯃꯂꯒ ꯇꯥꯔꯦꯗꯤ ꯐꯨꯕꯁꯦ ꯁꯅꯕꯕꯨ ꯊꯣ ꯄꯗꯗꯤ ꯑꯍꯣꯡꯕ ꯑꯐꯕ ꯅꯨꯡꯒ ꯀꯩꯝꯇ ꯈꯟꯗꯦ
ꯑꯁꯥꯗ ꯔꯁꯤꯌꯥ ꯑꯣꯏ
ꯑꯗꯨꯅꯦ ꯁꯦꯚꯡ ꯃꯤꯅꯦꯂ ꯍꯦ ꯇꯥꯡꯕ ꯈꯜꯍꯧꯕ
ꯌꯥꯗ ꯑꯣꯏꯏ ꯃꯖꯥ ꯏꯁ ꯄꯤꯕꯅꯤ
ꯑꯁꯤ ꯕꯦꯂꯤꯌꯥꯗ ꯑꯩꯗꯤ ꯀꯥꯎꯊꯣꯛꯇꯅ ꯍꯧꯖꯤꯛ ꯋꯥꯏꯗ ꯄꯤꯔꯤ ꯑꯩꯅ ꯀꯥꯏ ꯀꯦ ꯀꯣꯏ ꯊꯧꯔꯒꯦ ꯍꯥꯏꯕ ꯀꯩꯅꯣꯗ ꯈꯣꯡꯖꯣꯝꯗ ꯆꯠꯂꯨꯔꯤ
ꯑꯣꯏ ꯍꯥꯕꯤꯒꯔꯣꯦ
ꯊꯕꯤꯒꯦ ꯆꯠꯠꯇꯗꯤ ꯀꯅꯥ ꯆꯠꯠꯇ
ꯊꯋꯥꯏ ꯄꯨꯝ ꯂꯩꯔꯕ ꯀꯩꯝ ꯇꯧꯔ ꯋꯥꯥꯏꯗ
ꯍꯥꯕꯤꯒ ꯆꯠꯇ꯭ꯔꯗꯤ ꯀꯅꯥ ꯆꯠꯀꯅꯤ ꯈꯣꯡꯖꯣꯝꯗꯨ ꯐꯝꯗꯤ ꯅꯨꯡꯗꯤ ꯅꯨꯡꯉꯥꯏꯔꯦ ꯑꯗꯨꯗ ꯅ
ꯎꯁ ꯑꯗꯨꯃ
ꯅꯣꯏꯗꯤ ꯀꯥꯏ ꯆꯠꯇꯣꯏꯅꯣ ꯅꯁ ꯈꯣꯡꯖꯣꯝ ꯆꯠꯇꯣꯏꯔꯣ
ꯃꯔꯤꯅ
ꯀꯔ ꯍꯥꯏꯗꯦꯦ ꯆꯠꯇꯣꯏꯅꯣ ꯅꯣꯏꯗꯤ ꯅꯣꯏ ꯍꯥꯞꯕꯤꯒ
ꯐꯁ ꯎ
ꯃꯤꯒꯤ ꯍꯥꯕꯤꯗ ꯍꯥꯏꯁꯦ ꯁꯥꯔꯤ ꯅꯣꯏꯁꯨ ꯆꯠꯇꯣꯏꯗꯨꯗꯤ
ꯑꯩꯈꯣꯏꯗꯤ ꯕꯖꯥꯔ ꯈꯔ ꯃꯅꯩ ꯅꯠꯇꯕꯅꯤꯅ ꯑꯩꯈꯣꯏꯗꯤ ꯂꯥꯏꯟ ꯒꯥꯔꯤ ꯅꯠꯇꯕ
ꯑꯦ ꯃꯥ ꯀꯩꯗ ꯂꯥꯛꯇꯣꯏꯅꯣ
ꯑꯗꯨ ꯂꯥꯏꯟꯗꯣ ꯂꯥꯛꯀꯅꯤ ꯃꯣꯏ ꯒꯥꯔꯤ ꯂꯩꯇꯦꯅ
ꯑꯣ ꯃꯥ ꯂꯥꯏꯟꯗ ꯂꯥꯛꯑꯗꯤ ꯂꯥꯏꯟꯗ ꯑꯣꯏꯔꯗꯤ ꯂꯝꯕꯤ ꯃꯄꯥꯟꯗ ꯂꯩꯕꯗ ꯅꯠꯇ꯭ꯔꯗꯤ ꯌꯥꯔꯣꯏ ꯍꯥꯏꯗꯤ ꯌꯥꯝ ꯂꯥꯞꯅ ꯆꯠꯄꯁꯦ
ꯑꯣ
ꯅꯣꯏꯗꯩ ꯄꯨꯔꯛꯎ ꯅꯣꯏ ꯃꯥꯗꯒꯤ ꯍꯥꯏꯔꯒ
ꯗꯤꯔꯦ ꯀꯥꯏ ꯆꯪꯉꯦ ꯑꯗꯨ ꯇꯧ
ꯐꯁꯨ ꯐꯠꯇ꯭ꯔꯁꯨ ꯅ ꯁꯥꯟꯇꯤ ꯑꯃꯅꯥꯛꯇꯅꯤ ꯆꯠꯇꯣꯏꯁꯦ ꯍꯥꯏꯔꯦ ꯍꯥꯏꯌꯨ ꯑꯗꯨꯏꯗꯤ ꯃꯄꯨꯡ ꯐꯥꯒ ꯑꯍꯨꯝ ꯍꯥꯟꯅ ꯀꯣꯏꯔꯦꯗꯅ ꯅꯣꯏ ꯀꯣꯏꯅꯤ
ꯎꯝ ꯣꯏꯣꯏ ꯀꯣꯏꯗꯅ ꯀꯣꯏꯅꯦꯔꯅꯤ
ꯆꯠꯂꯤꯕ ꯅꯣꯏ ꯃꯄꯨꯡ ꯐꯥꯅ ꯆꯠ
ꯑ ꯑꯂ ꯇꯒꯅꯤ ꯎꯝ ꯃꯥ ꯂꯧ ꯂꯥꯛꯇ ꯃ
ꯃꯄꯨꯡꯗꯣ ꯐꯥꯔꯦꯗꯅ ꯑꯗꯨꯗꯤ ꯀꯦꯛ ꯀꯛꯄꯗꯨ ꯏꯃꯥꯟꯗꯨꯁꯨ ꯌꯥꯎꯖꯔꯦꯗꯅ
ꯃꯥꯅꯦ ꯑꯩꯕꯨ ꯑꯣꯨꯛ ꯊꯣꯡꯕꯗꯤ ꯄꯤꯖꯒꯦ ꯍꯥꯏꯕꯅꯦ ꯑꯣ ꯊꯣꯡꯕ ꯇ ꯍꯥꯏꯔꯗ
ꯑꯣꯣꯛꯁꯥꯗ ꯆꯠꯇꯥꯔꯦ ꯑꯗꯨꯗꯤ ꯄꯤꯂꯦ ꯍꯣꯏꯁꯨ ꯅꯍꯥꯟꯒꯅꯥꯏꯕꯗꯤꯔꯅ ꯆꯠꯂꯨꯕꯅꯤꯅꯦ
ꯑꯣ ꯐꯗ ꯍꯥꯥꯎ ꯍꯥꯏ
ꯑꯣꯛꯁꯨ ꯌꯥꯎꯕ꯭ꯔꯣ ꯑꯣꯀꯦꯗꯣ
ꯑ
ꯑꯗꯨꯗꯤ ꯑꯗꯨꯗ ꯖꯗ ꯖꯔꯗ ꯑꯣꯏꯔꯤ ꯆꯞ ꯆꯥꯔꯦ ꯑꯣꯀꯦ ꯑꯗꯨꯅ ꯂꯝꯕꯤꯗꯤꯦ
ꯎꯝ ꯑꯗꯨꯃꯥꯏꯅ ꯆ ꯂꯤꯖꯦ ꯊꯄꯒꯗꯨ ꯐꯔ